ꯇꯥꯎꯑꯣ
ꯑꯥꯎ ꯇꯥꯏꯌꯦ ꯇꯥꯏꯌꯦ ꯀꯩ ꯃꯊꯦꯟ ꯇꯧꯔꯒꯦ
ꯎꯝ ꯉ ꯁꯥꯏꯗꯣ ꯅꯦꯠ ꯌꯥꯗꯕ ꯃꯥꯂꯦꯗ
ꯍꯣꯏ ꯉꯁꯥꯏ ꯅꯦꯠ ꯅꯦꯠ ꯌꯥꯗꯕ ꯃꯥꯜꯂꯦ ꯍꯣꯏ ꯆꯪꯕ ꯌꯥꯗꯦ ꯍꯣꯏ
ꯎꯝ
ꯑꯗꯣ ꯀꯔꯤꯍꯥꯥꯁ ꯀꯣꯜ ꯇꯧꯔꯁꯨ ꯀꯣ ꯃꯤ ꯃꯈꯣꯟꯗꯣ ꯁꯦꯡꯅ ꯇꯥꯗꯕꯀꯣ ꯑꯗꯨꯝ ꯍꯥꯏꯕꯅꯦꯕ ꯍꯧꯖꯤꯛꯇꯤ ꯁꯦꯡꯅ ꯇꯥꯏꯌꯦ ꯀꯔꯤ ꯃꯊꯦꯜ ꯇꯧꯔꯒꯦ ꯉꯁꯤ ꯏꯕꯤꯅꯤꯡꯒꯤ
ꯑ ꯍꯣꯔꯦꯟꯁꯦꯀꯣ ꯈꯪꯗꯦꯅꯦ ꯀꯔꯤ ꯊꯣꯡꯁꯤꯔ ꯍ ꯍꯥ ꯍꯥ
ꯍꯧꯖꯤꯛ ꯃꯇꯝꯗꯤ ꯁꯧꯒ꯭ꯔꯤꯒ ꯍꯋꯥꯏ ꯑꯁꯥꯡꯕ ꯆꯥꯅꯕꯅꯦꯍꯦ
ꯑ ꯑꯩꯅꯦ ꯑꯗꯣ ꯆꯥꯕꯗꯣ ꯆꯥꯃꯟꯅ ꯇꯥꯟꯈ꯭ꯔꯦ ꯁꯧꯒꯔꯤꯁꯨꯨ
ꯍꯣꯏ ꯃꯥꯅꯦ
ꯒꯤ ꯑꯌꯨꯛ ꯅꯨꯡꯗꯥꯡ ꯑꯌꯨꯛ ꯅꯨꯡꯗꯥꯡ ꯆꯥꯕꯁꯦꯀꯣ ꯍꯥꯎꯗꯤ ꯍꯥꯎꯕ ꯊꯣꯡꯔꯗꯤꯀꯣ
ꯍꯥꯎꯗꯤ ꯍꯥꯎꯋꯦ ꯑꯗꯨꯕꯨ ꯆꯥꯃꯅꯕꯁꯨ ꯀꯣ ꯃꯥꯅꯦ ꯃꯥꯅꯦ
ꯎꯝꯍꯝ ꯄꯦꯜꯂꯈ꯭ꯔꯦ
ꯍꯣꯏ ꯎꯁꯣꯏꯒ ꯆꯥꯗ꯭ꯔꯣ ꯅꯣꯏꯗꯤ
ꯑꯩ ꯆꯥꯏ ꯎꯁꯣꯏꯁꯨ ꯎꯁꯣꯏꯒ ꯑ ꯑꯣ ꯑꯗꯣ ꯄꯥ ꯑꯦ ꯆꯥꯅꯤꯡꯉꯦ ꯑꯗꯣ ꯐꯪꯗꯦꯅꯦ
ꯑꯣ ꯐꯪꯗꯕ꯭ꯔꯥ ꯐꯪꯉꯦ ꯑꯈꯣꯏꯗꯤ ꯑꯗꯨꯝ
ꯑꯣ ꯍꯣꯏꯅꯦ ꯆꯥꯗꯤ ꯆꯥꯅꯤꯡꯕ ꯄꯤꯔꯛ ꯄꯣꯁꯨ ꯂꯩꯇꯦ ꯍꯦꯛꯀꯗꯧꯕꯁꯨ ꯖꯒꯥ ꯂꯩꯇꯦ ꯑꯈꯣꯏꯗꯤ ꯑ ꯎꯝ ꯆꯤꯡ ꯎꯝ ꯆꯤꯡꯔꯣꯝꯗꯒꯤꯅ ꯑꯈꯣꯏ ꯏꯃꯨꯡꯁꯤꯡꯅ ꯄꯨꯔꯛꯔꯗꯤꯀꯣ
ꯍꯣꯏ
ꯑꯗꯨꯝ ꯆꯥꯕ ꯐꯪꯉꯦ ꯃꯣꯏꯅ ꯄꯨꯔꯛꯇ꯭ꯔꯗꯤ ꯆꯥꯕ ꯐꯪꯗ꯭ꯔꯦ ꯑꯈꯣꯏꯗꯤ
ꯍꯣꯏ ꯑꯈꯣꯏꯗꯤ ꯑꯗꯨꯝ ꯁꯣꯏꯗꯤ ꯂꯩꯕꯅꯤꯅꯀꯣ ꯑꯗꯨꯝ ꯆꯥꯕ ꯐꯪꯉꯦ
ꯑꯣ ꯐꯩꯅꯦ
ꯑꯗꯨꯒ ꯍꯧꯖꯤꯛꯇꯤ ꯈꯥꯃꯦꯟ ꯑꯈꯥꯕꯗꯨꯒ ꯈꯥꯃꯦꯟ ꯑꯁꯥꯡꯕ ꯑꯗꯨꯒꯨꯝꯕ ꯆꯥꯕ ꯃꯇꯝꯅꯤꯅꯀꯣ ꯃꯠ ꯇꯅꯤꯅ ꯃꯅꯥꯒ ꯃꯥꯏꯔꯦꯟꯒ ꯀꯣ ꯑꯗꯨꯒꯨꯝꯕ ꯑꯗ ꯆꯥꯏ ꯑꯩꯗꯤ
ꯑꯁ ꯌꯥꯝ ꯐꯩ ꯑꯍꯥꯎ ꯑꯍꯥꯎꯕ ꯈꯛ ꯅ ꯅꯪ ꯆꯥꯔꯤꯁꯦ ꯈꯣꯏꯗꯤ ꯑꯩꯈꯣꯏ ꯑꯩꯁꯦ ꯈꯪꯗ꯭ꯔꯦ ꯅꯪꯅ ꯍꯥꯏꯔꯛꯄꯁꯤꯡꯗꯣ ꯆꯥꯗꯤ ꯆꯥꯅꯤꯡꯕ ꯀꯣ ꯐꯪꯗꯦꯅꯦ ꯁꯧꯒ꯭ꯔꯤꯕꯨꯗꯤ ꯄꯪꯐꯪ ꯐꯪꯈ꯭ꯔꯦ ꯁꯤꯋꯥꯏꯁꯦ ꯑꯗꯨꯒꯤ ꯄꯪꯆꯥꯥ ꯆꯥꯕ ꯐꯪꯕ ꯅꯪꯅ ꯍꯥꯏꯔꯤꯕ ꯃꯥꯏꯔꯦꯟꯒꯨꯝꯕꯗꯤ ꯆꯥꯕ ꯐꯪꯗ꯭ꯔꯦ
ꯑꯩꯈꯣꯏ ꯑꯁ ꯃꯥꯏꯔꯦꯟꯗꯤ ꯆꯥꯅꯤꯡꯗꯕꯤꯒꯤꯅꯦ ꯐꯪꯉꯦ ꯑꯩꯈꯣꯏꯗꯤ ꯌꯥꯝ ꯐꯪꯉꯦ ꯃꯥꯏꯔꯦꯟꯒ ꯍꯧꯖꯤꯛ ꯑꯩꯅ ꯍꯥꯏꯈꯤꯕꯗꯣ ꯑꯗꯨ ꯃꯈꯥꯏꯗꯤ ꯂꯣꯏꯅ ꯈꯥꯡꯉꯤꯕꯀꯣ ꯆꯧꯒ꯭ꯔꯤꯁꯨ ꯐꯪꯉꯦ ꯈꯥꯃꯦꯟ ꯑꯁꯥꯡꯕ ꯈꯥꯃꯦꯟ ꯈꯥꯕꯁꯨ ꯂꯣꯏꯅ ꯐꯥꯡꯉꯦ
ꯑꯣ ꯑꯣ ꯑꯥ
ꯍꯧꯖꯤꯛ ꯃꯇꯝꯗ ꯍꯣꯏ ꯆꯥꯅꯤꯡ
ꯃꯥꯏꯔꯦꯟꯁꯤꯡꯗꯣ ꯊꯥꯔꯛꯄ ꯌꯥꯔꯗꯤꯀꯣ
ꯍꯣꯏ ꯊꯥꯔꯥꯛꯄ ꯌꯥꯔꯗꯤ ꯊꯥꯔꯥꯛꯄ ꯌꯥꯕ꯭ꯔꯥ
ꯍꯣꯏꯅꯦ
ꯆꯥꯕ ꯐꯪꯗ꯭ꯔꯗꯤꯀꯣ ꯑꯗꯨꯝ ꯊꯥꯔꯛꯄ ꯌꯥꯕꯅꯤ ꯑꯩꯈꯣꯏꯗꯤ ꯐꯪ ꯑꯣ ꯑꯁꯅꯁꯨ ꯍꯥꯎꯗꯤ ꯍꯥꯎꯗꯦꯗꯀꯣ ꯑꯃꯔꯥ ꯀꯨꯝꯕ ꯑꯗꯨꯝ ꯆꯥ ꯃꯥꯏꯔꯦꯟꯗꯤ ꯍꯥꯎꯗꯤ ꯍꯥꯎꯋꯦ ꯑꯗꯨꯒ ꯈꯣꯡꯗ꯭ꯔꯨꯝ ꯍꯥꯏꯕ꯭ꯔꯥ ꯑꯗꯨꯁꯨ ꯑꯗꯨ ꯐꯪꯉꯦ ꯑꯗꯨꯁꯨ ꯆꯥꯏꯌꯦ ꯑꯩꯈꯣꯏꯗꯤ
ꯑꯗꯨ ꯑꯗꯨꯕꯨꯗꯤ ꯐꯪꯉꯦ ꯑꯩꯈꯣꯏ ꯑꯩꯈꯣꯏ ꯃꯅꯥꯛꯇ ꯍꯧꯕꯅꯤꯅꯀꯣ
ꯑꯣ ꯑꯣ ꯑꯣ
ꯆꯥꯎꯔꯒ ꯑꯗꯨꯝ ꯍꯦꯛꯄ ꯈꯣꯏꯗꯤ ꯑꯌꯥꯝꯕ ꯕꯅ ꯆꯝꯐꯨꯠꯇ ꯆꯥꯔꯦ
ꯑꯩꯈꯣꯏꯁꯨ ꯆꯝꯐꯨꯠ ꯆꯥꯏꯌꯦ ꯆꯝꯐꯨꯅ ꯍꯥꯎꯋꯦꯗ ꯈꯣꯡ ꯆꯝꯐꯨꯅ ꯍꯦꯟꯅ ꯍꯥꯎꯋꯦ ꯑꯗꯨꯒ ꯎꯝ ꯀꯔꯤ ꯍꯥꯏꯠ ꯎꯝ ꯇꯣꯔꯕꯣꯠ ꯍꯥꯏꯕ꯭ꯔꯥ ꯑꯗꯨꯝ ꯆꯥꯏ ꯑꯩꯈꯣꯏꯗꯤ ꯐꯪꯉꯦ
ꯑꯣ ꯇꯣꯔꯕꯣꯠꯁꯨ ꯐꯪꯗ꯭ꯔꯦ ꯑꯩꯈꯣꯏꯗꯤ
ꯑꯩꯈꯣꯏꯗꯤ ꯂꯣꯏꯅꯗꯤ ꯐꯪꯉꯦ ꯑꯗꯨꯒ ꯍꯧꯖꯤꯛ ꯃꯇꯝꯗꯤ ꯑꯁ ꯁꯧꯒ꯭ꯔꯤꯒ ꯍꯋꯥꯏ ꯑꯁꯥꯡꯕ ꯑꯗꯨ ꯉꯥꯛꯇ ꯍꯥꯏꯔꯤꯅꯦ ꯑꯗꯨ ꯅꯀꯣ
ꯑ ꯑꯗꯨ ꯈꯛꯇ ꯆꯥꯔ ꯃꯤꯁꯤꯡꯁꯦ ꯑꯗꯨ ꯈꯛꯇ ꯆꯥꯔꯒ ꯂꯩꯌꯦ
ꯑꯗꯨ ꯈꯇ ꯆꯥꯕꯒ ꯂꯩ ꯃꯥꯜꯂꯦ ꯃꯇꯝ ꯃꯇꯝ ꯃꯤꯑꯣ ꯑꯣꯏꯕ ꯃꯥꯇꯦꯗꯀꯣ
ꯍꯣꯏ ꯃꯇꯝꯒꯤꯅꯦꯅ ꯆꯥꯕ ꯇꯥꯕꯅꯦ ꯑꯩꯈꯣꯏꯅ ꯃꯇꯝ ꯅꯠꯇ꯭ꯔꯕ ꯃꯇꯝꯗ ꯆꯥꯅꯤꯡꯉꯦ ꯍꯥꯏꯔꯁꯨ ꯆꯥꯕ ꯐꯪꯗꯦ ꯑꯀꯪꯕꯁꯨ ꯍꯥꯎꯗꯦ ꯎꯝ ꯑꯀꯪꯕꯗꯨꯅ ꯀꯩꯅꯣꯗ ꯁꯤꯡꯖꯨ ꯃꯦꯠꯄꯗ ꯑꯃꯨꯛ ꯍꯥꯎꯕ
ꯑꯁ ꯎꯃꯔꯣ ꯑꯇꯦꯛ ꯄꯁꯨ ꯍꯥꯎꯗꯤ ꯍꯥꯎ ꯀꯩ ꯌꯥꯝꯅꯗꯤ ꯆꯥꯕ ꯉꯝꯗꯕꯀꯣ ꯃꯔꯣꯛ
ꯎꯝ
ꯅꯣꯏꯗꯤ ꯃꯣꯔꯣꯛ ꯑꯇꯦꯛꯄ ꯀꯨꯝꯕꯗꯤ ꯐꯪꯂꯝꯅꯤꯍꯦ
ꯍ ꯃꯣꯔꯣꯛ ꯑ ꯑꯗꯨꯗꯤ ꯐꯪꯉꯦ ꯑ ꯃꯣꯔꯣꯛ ꯑꯁꯥꯡꯕ ꯑꯗꯨꯒ ꯃꯣꯔꯣꯛ ꯑꯆꯧꯕ ꯌꯥꯝ ꯍꯥꯎꯕꯗꯣ
ꯑ ꯑꯣ ꯍꯥꯎꯕꯅꯦ ꯑꯗꯣ ꯑꯗꯨꯒ ꯃꯔꯣꯛꯁꯥꯡꯕꯗꯣ ꯎꯝ ꯀꯥꯝꯐꫭꯏꯗꯒꯀꯣ ꯌꯥꯝꯅ ꯍꯥꯞꯄꯅꯦꯕ ꯈꯤꯇꯪ ꯍꯥꯞꯂꯒ ꯍꯥꯎꯕꯅꯦ
ꯍꯣꯏ
ꯑꯗꯨꯕꯨ ꯃꯔꯣꯟ ꯆꯥꯕ ꯉꯝꯗꯦꯅꯦ ꯑꯩꯗꯤ
ꯑꯩꯁꯨꯅꯦ ꯆꯥꯗꯤ ꯆꯥꯅꯤꯡꯕꯀꯣ ꯑꯗꯨꯝ ꯎꯝ ꯏꯁꯥ ꯏꯁꯥꯅ ꯌꯥꯗꯦ ꯑꯩꯁꯨ ꯄꯨꯛ ꯁꯥꯕ
ꯃꯔꯣꯛꯁꯦ ꯀꯌꯥ ꯆꯥꯗ꯭ꯔꯦ ꯑꯩꯗꯤ ꯈꯤꯇꯪ ꯁꯥꯔꯗꯤ ꯆꯥꯕ ꯉꯝꯗ꯭ꯔꯦ
ꯍꯣꯏꯅꯦ ꯆꯥꯗꯕꯅ ꯐꯩꯗ ꯃꯣꯔꯣꯛꯁꯤꯗꯤ ꯑꯩꯈꯣꯏ ꯄꯨꯛ ꯌꯥꯝ ꯁꯣꯛꯍꯜꯂꯦ ꯃꯁꯦ ꯃꯥꯏꯒꯨꯝꯕꯁꯨ ꯎꯝ ꯃꯥꯏꯒꯨꯝꯕꯁꯨ ꯌꯥꯝꯅ ꯃꯣꯠꯍꯟꯕꯀꯣ
ꯍꫭꯏ ꯃꯥꯅꯦ ꯎꯝ ꯑꯗꯨꯅꯗꯤ ꯐꯥꯔꯦ ꯆꯥꯗꯕ ꯕꯅꯗꯤ ꯐꯕꯅꯦ ꯑꯩꯈꫭꯏꯅ ꯉꯝꯗꯕꯒꯤꯀꯣ
ꯑꯗꯨ ꯍꫭꯏ
ꯃꯔꯣꯛ ꯃꯔꯣꯛꯀꯨꯝꯕ ꯈꯔ ꯑꯃꯦꯠꯄ ꯈꯔ ꯌꯥꯎꯔꯗꯤ ꯆꯥꯛꯄꯨꯗꯤ ꯆꯥꯛ ꯆꯥꯛꯁꯦ
ꯑꯁꯦꯡꯕꯅꯦ
ꯍꯟꯗꯛꯁꯦ ꯍꯋꯥꯏ ꯆꯥꯕꯅ ꯍꯋꯥꯏ ꯆꯥꯃꯟꯕꯗꯨꯒꯤ ꯉꯝꯗꯔꯦ
ꯑꯩꯅꯦ ꯍꯋꯥꯏꯁꯤꯁꯨ ꯆꯥꯃꯜꯂꯁꯨ ꯑꯃꯨꯛꯀ ꯇꯜꯂꯦ
ꯍꯣꯏ ꯇꯥꯂꯦꯇꯥꯂꯦ
ꯎꯝ ꯑꯗꯣ ꯑꯦꯟꯖꯥꯡ ꯂꯩꯇꯕ ꯃꯇꯝꯗꯗꯤ ꯑꯃꯨꯛꯀ ꯅꯨꯡꯉꯥꯏꯕꯀꯣ
ꯑꯣ ꯍꯣꯏ ꯃꯥꯅꯦ ꯃꯥꯅꯦ ꯍꯟꯗꯛꯇꯤ ꯅꯣꯡ ꯇꯥꯕꯅꯤꯅꯀꯣ ꯂꯧꯒꯨꯝꯕ ꯈꯣꯠꯄ ꯑꯗꯣ ꯏꯟꯁꯥꯡ ꯅꯥꯄꯤ ꯂꯧꯕ ꯆꯠꯄ ꯈꯣꯠꯄꯁꯤꯡꯗꯨ ꯆꯠꯇ꯭ꯔꯦꯕ ꯦ ꯑꯗꯣ ꯃꯤ ꯂꯧ ꯂꯣꯏꯔ ꯈꯔ ꯂꯧ ꯂꯣꯏꯕ ꯃꯤꯁꯤꯡꯅ ꯑꯗꯨꯝ ꯍꯦꯛꯄ ꯈꯣꯠꯄ ꯆꯠꯄ ꯃꯤꯁꯤꯡꯅ ꯑꯗꯨꯝ ꯂꯧꯔꯒ ꯆꯥꯕ ꯑꯗꯨꯅꯦꯕ ꯑꯗꯨ ꯅꯠꯇ꯭ꯔꯗꯤ ꯍꯋꯥꯏ ꯉꯥꯛꯇ ꯊꯣꯡꯉꯒ ꯑꯗꯨꯝ ꯆꯥꯗꯅ ꯂꯩ
ꯃꯥꯅꯦ
ꯑꯩꯗꯤ ꯅꯨ ꯅꯨꯡꯗꯥꯡꯒꯤ ꯌꯦꯟꯁꯥꯡ ꯍꯧꯔꯝꯂꯒ ꯂꯩꯕꯅꯦ ꯑꯩꯗꯤ
ꯑꯣ ꯌꯥꯝ ꯐꯩꯅꯦ ꯅꯣꯏꯗꯤ ꯉꯟ ꯉꯟꯅ ꯑꯗꯨꯝ ꯆꯥꯛ ꯊꯣꯡꯔꯒ ꯆꯥꯕ ꯃꯥꯜꯂꯦ ꯀꯣ
ꯉꯟꯅ ꯍꯣꯏ ꯅꯣ ꯉꯁꯤ ꯈꯤꯇꯪꯅꯦ ꯉꯟꯕ ꯄꯨꯡ ꯃꯉꯥ ꯄꯨꯡ ꯇꯔꯨꯛ ꯑꯗꯨꯋꯥꯏꯗ ꯑꯗꯨꯝ ꯍꯧꯕꯅꯦ
ꯑꯣ
ꯑꯗꯣ ꯉꯁꯤꯗꯤ ꯉꯟꯅ ꯊꯣꯡꯂꯒꯦ ꯍꯥꯏꯅꯀꯣ ꯆꯥꯛꯇꯤ ꯊꯣꯡꯗ꯭ꯔꯤ ꯍꯦꯟꯖꯥꯡ ꯈꯤꯇꯪ ꯊꯣꯡꯂꯒ ꯂꯩꯔꯤꯌꯦ
ꯎꯝ ꯎꯝ ꯎꯝ ꯐꯩꯌꯦ ꯐꯩ ꯑꯩꯗꯤ ꯋꯥꯠꯂꯤꯌꯦ ꯍꯧꯖꯤꯛ ꯁꯦ ꯆꯥꯛ ꯇꯤ ꯂꯥꯝꯃꯦ ꯑꯗꯨ ꯑꯣꯏꯔꯁꯨ ꯑꯩꯁꯦ ꯗꯨꯀꯥꯟ ꯆꯠꯂꯤꯕꯀꯣ
ꯍꯣꯏ ꯆꯥꯛ ꯉꯟꯅ ꯊꯣꯡꯅ ꯈꯔ ꯆꯥꯎ ꯉ ꯑꯗꯣ ꯅꯨꯡꯉꯥꯏꯗꯦꯗ
ꯑꯗꯨꯅꯦ ꯉꯟꯃꯜꯂꯁꯨ ꯉꯟꯅ ꯆꯥꯔꯁꯨꯀꯣ
ꯆꯥꯛ ꯂꯥꯝꯒꯦ ꯇꯧꯋꯦ ꯄꯨꯡ ꯎꯝ ꯊꯦꯡꯅ ꯇꯨꯝꯕꯅꯤꯅ ꯑꯩꯈꯣꯏꯗꯤ
ꯑꯣ
ꯆꯥꯛ ꯆꯥꯕ ꯉꯟꯗꯗꯤ ꯑꯗꯨꯝ ꯄꯨꯡ ꯇꯔꯥ ꯑꯗꯨꯋꯥꯏꯗ ꯇꯨꯝꯗ꯭ꯔꯤꯗꯤ ꯇꯨꯝꯗ꯭ꯔꯗꯤ ꯑꯗꯨꯝ ꯆꯥꯛ ꯂꯥꯝꯃꯦꯕ
ꯍꯣꯏ ꯂꯥꯝꯕꯅꯦ ꯑꯩꯈꯣꯏꯗꯤ ꯄꯨꯡ ꯇꯔꯦꯠ ꯇꯔꯦꯠ ꯃꯈꯥꯏ ꯑꯦꯠ ꯑꯗꯨꯋꯥꯏꯗꯗꯤ ꯑꯗꯨꯝ ꯆꯥꯏꯌꯦ
ꯑꯣ ꯎꯝ ꯇꯪ ꯆꯨꯕ꯭ꯔꯥ ꯍꯧꯖꯤꯛꯁꯦ
ꯍꯣꯏ ꯍꯧꯖꯤꯛ ꯅꯣꯡ ꯆꯨꯑꯦ
ꯎꯝ ꯁꯤꯗ ꯁꯨꯅꯦ ꯈꯤꯛ ꯈꯤꯛ ꯇꯧꯔꯒ ꯌꯥꯝꯅꯁꯨ ꯆꯨꯗꯕ ꯅꯨꯡꯁꯤꯠꯀ ꯎꯝ ꯅꯨꯡꯁꯤꯠꯀ ꯌꯥꯎꯔꯒ
ꯎ
ꯑꯣ
ꯑꯦ ꯉꯁꯤꯗꯤ ꯑꯗꯨꯕꯨ ꯈꯔ ꯋꯦꯗꯔꯁꯦ ꯈ꯭ꯔ ꯅꯨꯡꯉꯥꯏꯔꯝꯃꯦꯀꯣ ꯅꯨꯡꯗꯤꯟꯁꯦ ꯍꯥꯏꯕꯗꯤ ꯅꯨꯡꯁꯥ ꯈꯔ ꯊꯣꯛꯑꯦꯕ ꯑꯁ ꯉꯔꯥꯡꯗꯤ ꯅꯨꯃꯤꯠ ꯆꯨꯞꯄ ꯑꯗꯨꯝ
ꯎꯝ ꯎꯝ ꯉꯁꯤꯗꯤ ꯅꯣꯡꯁꯦ ꯈꯔ ꯐꯒꯅꯤ ꯍꯥꯏꯔꯒ ꯐꯤꯁꯨ ꯐꯖꯅ ꯁꯨꯕꯅꯦ ꯑꯩ
ꯐꯤ ꯁꯨꯔꯒ ꯀꯪꯕ ꯉꯝꯗ꯭ꯔꯦ ꯑꯩꯁꯨ
ꯑꯦ ꯀꯪꯗꯤ ꯀꯪꯈ꯭ꯔꯦ ꯑꯩꯒꯤꯗꯤ ꯂꯣꯏꯅ ꯀꯪꯈ꯭ꯔꯦ
ꯑꯣ ꯍꯣꯢ ꯍꯣꯢ ꯍꯥ ꯑꯩꯅ ꯈꯔ ꯊꯦꯡꯕ
ꯉꯟꯅ ꯑꯥ ꯑꯗꯣ ꯑꯥ ꯑꯗꯣ ꯀꯪꯕ ꯃꯇꯨꯡꯗꯀꯣ
ꯑꯥ
ꯅꯣꯡ ꯂꯥꯛꯈ꯭ꯔꯦ ꯈꯔ ꯈꯔꯅ ꯂꯥꯛꯄꯗꯨꯗ ꯑꯩ ꯆꯦꯜꯂꯒ ꯐꯤ ꯂꯧꯕꯁꯦ
ꯑ
ꯉꯁꯤꯁꯦ ꯌꯥꯝ ꯂꯥꯏꯕꯛ ꯐꯔꯦ ꯍꯥꯏꯔꯒ ꯑꯩꯗꯤ ꯍꯔꯥꯎꯔꯒ ꯂꯩꯕꯅꯦ ꯐꯤꯁꯨ ꯎꯝꯝ ꯐꯤꯁꯨ ꯃꯌꯥꯝ ꯁꯨꯍꯧꯕ ꯀꯥꯡꯁꯨ ꯀꯥꯡꯕꯤꯕ ꯍꯔꯥꯎꯋꯏ ꯗꯥꯛ ꯍꯥꯏꯔꯒ ꯂꯩꯕꯅꯦ ꯑꯩꯗꯤ
ꯄꯥꯎꯁꯦ ꯌꯥꯔꯦ ꯉꯁꯤꯁꯦ ꯑꯩꯗꯤꯦ ꯀꯪꯕꯨꯗꯤ ꯀꯪꯉꯦ ꯑꯗꯨꯕꯨ ꯌꯥꯝꯅꯗꯤ ꯀꯪꯗ꯭ꯔꯦ ꯑꯩꯒꯤꯁꯦ ꯍꯧꯔꯒ ꯏꯃꯨꯡꯗ
ꯅꯪ ꯇ ꯑꯗꯨꯕꯔꯒ ꯂ ꯂꯩꯔꯒ
ꯑꯣ ꯑꯣ ꯑꯣ
ꯑꯩꯅ ꯈꯔ ꯊꯦꯡꯈ꯭ꯔꯦꯕ ꯐꯤ ꯁꯨꯕꯗꯣ ꯕꯛ ꯑꯇꯩ ꯑꯇꯩ ꯍꯣꯠꯅꯕꯗꯀꯣ ꯐꯤꯁꯦ ꯈꯔ ꯀꯣꯟꯅ ꯆꯨꯔꯒꯦ ꯍꯥꯏꯅ ꯂꯥꯏꯕꯨꯗꯨ ꯌꯦꯡꯈ꯭ꯔꯕ
ꯑꯗ ꯍꯟꯗꯛꯁꯦꯀꯣ ꯅꯣꯡꯖ ꯅꯣꯡ ꯆꯨꯒꯟꯕꯅꯤꯅ ꯑꯗꯨꯗ ꯇꯧꯕ ꯌꯥꯗ꯭ꯔꯦ
ꯁꯨꯝꯃꯦ
ꯑꯩꯈꯣꯏ ꯈꯔ ꯉꯟꯅꯥꯛ ꯆꯥꯛ ꯏꯟꯁꯥꯡ ꯊꯣꯡꯗ꯭ꯔꯤꯉꯩꯗ ꯀꯣ ꯐꯗ ꯁꯨꯒꯗꯧꯕꯅꯦ ꯅꯠꯇ꯭ꯔꯗꯤ ꯑꯩꯁ ꯌꯥꯗ꯭ꯔꯦ ꯅꯣꯡꯁꯦ
ꯐꯤ ꯁꯨꯕꯁꯨ ꯅꯕꯀꯣ ꯍꯟꯗꯛ ꯁꯦꯩꯅ ꯆꯥꯛꯟ ꯆꯥꯡ ꯍꯣꯠꯅꯗ꯭ꯔꯗꯤ ꯑꯁ ꯑꯉꯥꯡ ꯌꯥꯎꯕꯅꯤꯅꯀꯣ
ꯑꯗꯨꯟꯅꯦ ꯑꯗꯨꯟꯅꯦ
ꯆꯥꯛ ꯍꯦꯛ ꯍꯋꯥꯔꯒ ꯆꯥꯛ ꯅꯤꯕ ꯈꯣꯠꯄ ꯑꯗꯨ ꯇꯥꯎꯧꯕꯗ ꯑꯁ ꯂꯣꯏꯁꯤꯟꯕ ꯉꯝꯗꯦꯕ ꯑꯗꯨꯒꯤ
ꯑ ꯆꯣꯨꯝꯗꯦ ꯆꯣꯨꯝꯃꯦ ꯍꯣꯏ
ꯈꯔ ꯊꯦꯡꯈ꯭ꯔꯕ ꯑꯗꯨꯒꯤ ꯀꯪꯕ ꯉꯝꯗ꯭ꯔꯦ
ꯎꯝ ꯎꯝ ꯑꯗꯤ ꯑꯩ ꯑꯉꯥꯡꯁꯤꯡꯁꯦ ꯑꯩꯗꯤ ꯃꯕꯣꯛ ꯈꯣꯏꯗ ꯍꯦꯛ ꯊꯧꯔꯕꯅꯦ ꯅꯕꯨ ꯑꯩꯈꯣꯏꯗ ꯆꯥꯛ ꯆꯥꯔꯣ ꯊꯕꯛ ꯆꯜꯂꯦ ꯍꯥꯏꯔꯒ ꯀꯣ
ꯑꯗꯨꯗꯤ
ꯑꯩꯅ ꯇꯞꯅ ꯀꯔꯤ ꯀꯔꯤꯔ ꯁꯨꯔꯒ ꯆꯥꯛ ꯏꯟꯖꯥꯡ ꯇꯞꯅ
ꯍ ꯌꯥꯝ ꯐꯩꯌꯦ ꯑꯗꯨꯗꯤ ꯍꯥꯏꯗꯤ
ꯃꯤ ꯌꯨꯝ ꯃꯅꯥꯛꯇ ꯑꯩꯈꯣꯏ ꯏꯃꯨꯡꯒꯤ ꯃꯤ ꯂꯩꯕ ꯍꯥꯏꯕꯁꯤꯁꯨꯀꯣ ꯅꯅꯨꯡꯗꯤ ꯅꯨꯡꯉꯥꯏꯕꯅꯦ
ꯑꯦ ꯍꯣꯏ ꯅꯨꯡꯉꯥꯏꯕꯅꯦ ꯑꯩꯒꯤ ꯏꯆꯥꯅꯦ ꯑꯁ ꯑꯗꯣ ꯆꯥꯕ ꯆꯠꯂꯣ ꯈꯣꯠꯂꯣ ꯍꯥꯏꯅ ꯌꯥꯗꯕꯅꯦ
ꯑ
ꯆꯥꯛ ꯏꯜꯂꯒ ꯂꯩꯕꯅꯤꯅꯀꯣ ꯃꯊꯟꯗ ꯆꯥꯎ ꯇꯥꯕ ꯌꯥꯗꯦꯕ ꯑꯗꯨ
ꯍꯝ ꯍꯝ
ꯑꯗꯨꯗꯤ ꯃꯤ ꯑꯇꯣꯞꯄꯗꯝ ꯆꯥꯛꯆꯥꯥꯕ ꯆꯠꯂꯣ ꯍꯥꯏꯔꯗꯤ ꯑꯁ ꯌꯥꯔꯔꯣꯏ ꯑꯗꯨꯒꯤ
ꯎꯝ ꯆꯍꯤ ꯆꯍꯤ ꯀꯌꯥ ꯑꯣꯏꯈ꯭ꯔꯕ꯭ꯔꯥ
ꯆꯍꯤ ꯃꯔꯤ ꯆꯍꯤ ꯃꯔꯤ ꯈꯔ ꯍꯦꯟꯈ꯭ꯔꯦ
ꯑꯩꯅꯅꯦ ꯑꯩ ꯑꯩꯈꯣꯏꯒꯤꯅ ꯆꯍꯤ ꯑꯅꯤꯒ ꯊꯥ ꯃꯔꯤ
ꯑꯁ ꯑꯣ ꯑꯣ ꯑꯣ ꯑꯣ ꯑꯉꯥꯡ ꯑꯣꯏꯔꯤ
ꯑ ꯑꯗꯨꯅꯦ ꯑꯩꯅ ꯍꯦꯛꯇ ꯊꯧꯕꯁꯦ ꯄꯣꯛ ꯈꯣꯏꯗ ꯃꯥꯁꯨ ꯑꯗꯨꯝ ꯆꯠꯅꯤꯡꯕꯀꯣ ꯑꯗ ꯃꯕꯣ ꯎꯝ ꯑꯗꯣ ꯃꯕꯣꯛꯅ ꯆꯥꯛ ꯏꯟꯕ ꯉꯝꯗ꯭ꯔꯗꯤ ꯑꯩꯉꯣꯟꯗ ꯑꯗꯨꯝ ꯑꯃꯨꯛꯀ ꯊꯥꯔꯛꯂꯛꯄꯅꯦ
ꯑꯣ
ꯌꯦꯔꯨꯝꯒꯨꯝꯕ ꯈꯛꯇ ꯄꯤꯔꯒ ꯑꯃꯨꯛꯀ ꯑꯗꯨꯝ ꯊꯥꯔꯛꯄ
ꯑꯩꯈꯣꯏꯁꯨ ꯆꯥꯛꯄꯥ ꯆꯥꯛ ꯆꯥꯔ ꯍꯥꯏꯔꯒ ꯌꯥꯗꯕ